ꯑꯧ ꯀꯔꯤ ꯇꯧꯕ꯭ꯔꯣ ꯇꯥꯏꯌꯦ ꯀꯩꯒꯤ ꯇꯧꯕ꯭ꯔꯣ
ꯀꯣ
ꯍꯥꯥ
ꯌꯥꯝ ꯕꯤꯖꯤ ꯍꯣꯏꯌꯦꯀꯣ
ꯑꯩꯔꯣ
ꯍꯣꯏ ꯅꯪꯅꯤꯅꯦ ꯀꯩꯅꯣꯅꯦ
ꯑ꯭ꯁ ꯕꯤꯖꯤ ꯑꯣꯏꯗꯦ ꯀꯔꯤꯔꯣ
ꯚ꯭ꯌꯨꯖꯤ ꯑꯣꯏꯗꯦ ꯀꯔꯤꯒꯤ ꯑꯗꯨꯃꯥꯏꯅ ꯍꯥꯏꯕ ꯑꯩꯗꯤ ꯕꯤꯖꯤ ꯑꯣꯏꯗꯦꯅꯦ
ꯀꯔꯤꯔꯣ ꯌꯥꯝ ꯅꯣꯛꯅꯤꯡꯕ꯭ꯔꯣ
ꯅꯪꯒꯤ ꯋꯥꯉꯥꯡ ꯁꯉꯥꯡꯗꯣ ꯌꯥꯝ ꯅꯣꯛꯅꯤꯡꯉꯤꯍꯦ ꯑꯩꯗꯤ
ꯁꯦ ꯑꯩꯈꯣꯏꯗꯤ ꯍꯩꯇꯕꯒꯤ ꯅꯣꯛꯅꯤꯡꯕ ꯃꯥꯜꯂꯦꯀꯣ
ꯅꯠꯇꯦ ꯅꯪꯒꯤ ꯉꯥꯡꯕ ꯁꯇꯥꯢꯜꯗꯣ ꯍꯥꯏꯕꯋꯥꯅꯦ
ꯀꯔꯤ ꯇꯧꯕ꯭ꯔꯣ ꯍꯧꯖꯤꯛ ꯑ ꯍꯧꯖꯤꯛ ꯑꯦꯛꯖꯥꯝ ꯇꯧꯔꯒ ꯍꯜꯂꯛꯄꯅꯤꯗ
ꯑꯦꯛꯖꯥꯝ ꯅꯨꯡꯉꯥꯏꯕ꯭ꯔꯣ
ꯑꯥ ꯈꯪꯗꯦ ꯑꯗꯨꯝ ꯌꯥꯏꯌꯦ
ꯑꯥ ꯂꯥꯏꯔꯤꯛ ꯍꯩꯕ ꯀꯥꯡꯕꯨꯒꯤꯗꯤ ꯌꯥꯔꯝꯅꯤꯅꯦ ꯍꯥ
ꯑꯠꯆꯥ ꯌꯥꯔꯦ ꯀꯩꯗꯒꯤ ꯑꯩꯗꯣ ꯑꯦꯛꯖꯥꯝ ꯍꯣꯜꯗ ꯇꯨꯝꯅꯤꯡꯕ
ꯑ꯭ꯁ ꯑꯦꯛꯖꯥꯝ ꯍꯣꯜꯗꯐꯥꯎ ꯇꯨꯝꯅꯤꯡꯉꯕ꯭ꯔꯥ ꯅꯪꯕꯣ
ꯈꯪꯗꯦ ꯑꯗꯨꯒꯤꯅꯦ ꯑꯦꯛꯖꯥꯝ ꯅꯨꯡꯉꯥꯏꯕꯁꯦ
ꯑꯁ ꯕꯦꯔꯥ ꯌꯥꯝ ꯀꯥꯏꯍꯦ ꯅꯪꯒꯤ ꯑꯦꯛꯖꯥꯝꯁꯤꯗꯤ
ꯍꯣꯏ ꯑꯗꯨ ꯑꯣꯏꯔꯁꯨ ꯀꯔꯤ ꯇꯧꯒꯦꯔ ꯀꯣ
ꯍ ꯀꯩ ꯃꯊꯦꯟ ꯆꯥꯔꯒꯦ ꯉꯁꯤꯗꯤ
ꯍꯥ
ꯀꯩ ꯃꯊꯦꯜ ꯆꯥꯔꯒꯦ
ꯆꯥꯔꯒ ꯀꯥꯎꯈ꯭ꯔꯦ
ꯎꯝ ꯑꯦꯛꯖꯥꯝꯗ ꯂꯣꯏ ꯌꯥꯎꯒ꯭ꯔꯕ ꯄꯦꯄ꯭ꯔꯗ
ꯍꯣꯏ
ꯏꯟꯖꯥꯡ ꯅꯪꯒꯤ ꯏꯟꯖꯥꯡꯁꯨ ꯌꯥꯎꯈ꯭ꯔꯦ
ꯍꯣꯏ ꯌꯥꯎꯋꯦ ꯉꯥꯢꯈꯤꯌꯣ ꯑꯈꯣꯢꯗꯣ ꯉꯁꯤ ꯀꯔꯤ ꯆꯥꯕꯔꯥ ꯑꯝ ꯀꯔꯤ ꯆꯕ꯭ꯔꯥ ꯑꯥ ꯗꯥꯜꯒ ꯑꯦꯛ
ꯑꯥ ꯌꯦꯔꯨꯝꯅꯤꯅꯦ
ꯑꯥꯎ
ꯌꯦꯔꯨꯝ ꯑꯃꯗꯩ ꯍꯦꯟꯅ ꯄꯤꯗꯕ꯭ꯔꯣ
ꯍꯥ
ꯌꯦꯔꯨꯝ ꯑꯃꯗꯩ ꯍꯦꯟꯅ ꯄꯤꯗꯕ꯭ꯔꯥꯕ
ꯀꯔꯤ ꯍꯥꯏꯕ ꯌꯦꯔꯨꯝ ꯑꯃꯗꯤ
ꯍꯦꯟꯅ ꯄꯤꯗꯕꯔꯕ
ꯅꯠꯇꯦ
ꯀꯌꯥ ꯄꯤꯔꯤꯕꯗꯨꯗꯤ
ꯑꯃꯈꯠꯇ ꯄꯤꯕꯅꯤꯅꯦ
ꯑꯗꯨꯅꯦ ꯑꯃꯗꯩ ꯍꯦꯟꯅ ꯄꯤꯗꯕ꯭ꯔꯥ ꯍꯥꯏꯕꯅꯤꯅꯦꯍꯦ ꯃꯁꯤ ꯅꯨꯄꯤꯁꯤꯗꯤꯕ ꯅꯥꯕ
ꯅꯨꯡꯉꯥꯏꯇꯕ꯭ꯔꯣ
ꯅꯨꯡꯉꯥꯏꯇꯕ꯭ꯔꯣꯌꯦ
ꯍꯥ
ꯅꯨꯡꯉꯥꯏꯇꯕꯩ ꯅꯠꯇꯦꯗ ꯍꯥꯏꯕꯋꯥꯅꯤ ꯀꯩꯅꯣ ꯅꯪꯕꯣ
ꯃꯤꯁꯤꯡꯅ ꯒ꯭ꯔꯨꯞꯇ ꯀꯔꯤ ꯀꯔꯥ ꯍꯥꯏꯕꯒꯤ ꯅꯪꯁꯨ ꯅꯨꯡꯉꯥꯏꯇꯕ꯭ꯔꯣꯅ ꯍꯪꯕꯅꯦ
ꯒ꯭ꯔꯨꯞꯇ ꯀ꯭ꯔꯤ ꯍꯥꯏꯅꯕ꯭ꯔ
ꯑ ꯋꯥ ꯉꯟꯕ ꯍꯩꯇꯕꯁꯤꯡꯗꯨ ꯀꯣꯜ ꯇꯧꯔꯛꯄꯗꯣ ꯅꯨꯡꯉꯥꯏꯇꯦ ꯍꯥꯏꯕꯒꯤ ꯅꯪ ꯁꯤ ꯑꯗꯨꯃꯥꯏꯅ ꯇꯧꯕ꯭ꯔꯥ ꯍꯪꯕꯅꯤꯗ
ꯇꯨ ꯀ꯭ꯔꯤ ꯍꯥꯏ ꯍꯥꯏꯔꯣꯏ ꯍꯥꯏꯕ꯭ꯔꯕ
ꯃꯨꯈꯨꯨꯏꯅꯀꯣ ꯒ꯭ꯔꯨꯞꯗ
ꯑꯥ
ꯋꯥ ꯉꯥꯟꯕ ꯍꯩꯇꯕꯁꯤꯡꯗꯨ ꯀꯣꯜ ꯇꯧꯔꯛꯄꯗꯨ ꯅꯨꯡꯉꯥꯏꯇꯦ ꯍꯥꯏꯕꯒꯤ ꯅꯪꯁꯨ ꯑꯗꯨꯃꯥꯏꯅ ꯍꯩꯕ꯭ꯔꯥ ꯅ ꯇꯧꯕꯅꯤꯗꯥ
ꯅꯪꯗꯤ ꯌꯥꯝ ꯍꯩꯁꯤꯗꯤ
ꯆꯣ ꯀꯩꯗꯒꯤ
ꯅꯪꯗꯤ ꯄꯨꯔꯥ ꯄ꯭ꯔꯣꯅꯤꯅꯦ ꯀꯩꯅꯣ ꯋꯉꯥꯡ ꯁꯉꯥꯡꯁꯦ
ꯌꯥꯔꯦ
ꯅꯪ ꯍꯣꯁꯇꯦꯜ ꯌꯥꯎꯈ꯭ꯔꯦ
ꯌꯥ ꯌꯥꯗꯦꯗ ꯑꯩꯗꯤ ꯌꯨꯝ ꯂꯩꯒꯩꯅꯣ
ꯍꯝ
ꯑꯩꯗꯤ ꯌꯨꯝ ꯂꯩꯌꯦ
ꯑꯣꯑꯣꯑꯣ
ꯈꯪꯗ꯭ꯔꯕꯣ
ꯍꯣꯏ
ꯅꯪꯁꯦ ꯌꯥꯝ ꯀꯥꯎꯒꯜꯂꯤꯅꯦ
ꯀꯔꯤ ꯇꯧꯔꯒ ꯂꯩꯕ꯭ꯔꯣ ꯅꯪꯁꯦ ꯍꯧꯖꯤꯛ
ꯐꯃꯨꯡꯗ ꯇꯨꯔ ꯂꯩꯕꯅꯤꯗ
ꯎꯝ ꯇꯨꯃꯟꯒꯤꯅꯨ
ꯀꯩꯗꯧꯔꯨꯅꯤ ꯆꯥꯛ ꯆꯥꯕꯂꯣꯏꯔ ꯇꯨꯝꯃ
ꯊꯕꯛ ꯂꯩꯇꯦ ꯉꯁꯤꯁꯤ
ꯌꯥ ꯍꯥ
ꯀꯔꯤ ꯍꯥꯏꯕ
ꯇꯦ ꯉꯥꯁꯤꯁꯦ
ꯑꯣ ꯑꯣ ꯑꯥ ꯑꯣꯗꯤꯠ ꯂꯥꯛꯇꯦ ꯀ꯭ꯁꯇꯝꯃ꯭ꯔ ꯐꯪꯗꯦ
ꯑꯥ ꯍꯧꯖꯤꯛꯇꯤ ꯈꯪꯈ꯭ꯔꯦ ꯈꯪꯈ꯭ꯔꯦ ꯍꯧꯖꯤꯛꯗꯤ ꯅꯤꯡꯁꯤꯡ ꯈ꯭ꯔ
ꯌꯥꯝ ꯌꯥꯝ ꯇꯥꯎꯕ ꯃꯥꯜꯂꯦ
ꯍꯥꯥ ꯍꯥ ꯀꯔꯤ ꯍꯥꯏꯕ
ꯃꯅꯥ ꯃꯁꯤꯡ ꯈꯪꯗ꯭ꯔꯕꯕ
ꯎꯝ
ꯈꯪꯗ꯭ꯔꯕꯣ
ꯑꯧ
ꯃꯅꯥ ꯃꯁꯤꯡ ꯊꯤꯕ ꯈꯪꯗ꯭ꯔ ꯑꯕꯥꯕꯥ ꯌꯥꯝ
ꯅꯠꯇꯦ ꯎꯁ ꯁꯥꯏ ꯌꯦ
ꯍꯥꯥ ꯑꯩ ꯑꯣꯏꯔꯝꯅꯤꯗ
ꯎꯝ
ꯃꯥꯅ ꯑꯃꯨꯛ ꯇꯧꯔꯛꯄ ꯃꯥꯅ ꯑꯃꯨꯛ ꯇꯧꯔꯛꯄ ꯇꯧꯔ ꯂꯩꯔꯝꯗꯣꯏꯅꯤꯍ
ꯅꯠꯇꯦꯌꯦ ꯀꯗꯥꯏꯗꯒꯤ ꯀꯔꯤꯔꯣ ꯅꯪꯗꯤ ꯑꯗꯨꯃꯥꯏꯅ ꯇꯧꯗꯦ
ꯍꯣꯏ ꯑꯩꯗꯤ ꯇꯥꯎꯗꯦ ꯑꯩꯗꯤ ꯇꯥꯎꯗꯕꯩ ꯀꯥꯎꯗꯕꯅꯤꯅꯦ ꯍꯧꯖꯤꯛꯐꯧ
ꯁꯦ ꯃꯤ ꯑꯇꯩꯕꯨ ꯉꯡꯗꯕ ꯁꯥꯕ ꯁꯤ ꯅꯨꯄꯥꯁꯦ
ꯃꯤ ꯑꯇꯩꯁꯨ ꯉꯥꯡꯗꯤ ꯉꯥꯡꯉꯤ ꯀꯩꯅꯣ ꯏꯃꯥꯟꯅꯕꯁꯨ ꯉꯥꯡꯉꯤ ꯏꯃꯥꯟꯅꯕꯤꯁꯨ ꯉꯥꯡꯉꯤ
ꯑꯣ ꯑꯣ ꯈꯥꯏ ꯌꯥ
ꯍꯥꯏꯗꯤ ꯑꯗꯨꯃꯥꯏꯅ ꯌꯥꯝꯅ ꯑꯃꯨꯛ ꯅꯧ ꯅꯧꯅ ꯇꯧꯅꯤꯡꯗꯕꯗꯣ ꯑꯩ ꯇꯜꯂꯦꯕ ꯑꯗꯨꯒꯤ ꯇꯧꯈ꯭ꯔꯕꯗ ꯑꯗꯨꯃꯥꯏꯅ ꯇꯧꯕꯗ ꯁꯤꯅ ꯅꯨꯡꯉꯥꯏꯍꯥ
ꯑ
ꯅꯪꯗꯤ ꯏꯁꯇ꯭ꯔꯦꯟꯖꯔꯁ ꯑꯣꯏꯅ ꯉꯥꯡꯕꯗꯣ ꯅꯨꯡꯉꯥꯏꯕ꯭ꯔꯥ ꯀꯃꯥꯏꯅ ꯇꯧꯕ꯭ꯔꯥ
ꯅꯨꯡꯉꯥꯏꯇꯦ ꯑꯩꯈꯣꯏꯁꯨ
ꯎꯝ ꯑꯩ ꯑꯩꯁꯨ ꯅꯨꯡꯉꯥꯏꯇ꯭ꯔꯕ꯭ꯔꯣ ꯑꯗꯨꯗꯤ
ꯅꯨꯡꯉꯥꯏꯕꯅꯦ ꯀꯔꯤꯔꯣ ꯅꯪꯗꯤ ꯈꯔ ꯍꯧꯖꯤꯛꯇꯤ ꯈꯪꯈ꯭ꯔꯦꯅꯦꯈ꯭ꯔꯗꯤ
ꯑꯥ ꯈꯔ ꯈꯔꯗꯤ ꯃꯃꯤ ꯇꯥꯕ ꯍꯧꯔꯦꯕꯀꯣ
ꯎꯝ
ꯅꯩꯔꯦ
ꯌꯥꯝ ꯇꯨꯝꯅꯤꯡꯕ ꯃꯈꯣꯟ ꯃꯥꯜꯂꯦꯗ ꯅꯪꯒꯤꯁꯦ
ꯇꯨꯝꯅꯤꯡꯉꯦ ꯑꯩꯗꯣ ꯑꯦꯛꯖꯥꯝ ꯍꯣꯜꯗ ꯇꯨꯝꯅꯤꯡꯉꯥꯒ ꯂꯩꯌꯦ ꯍꯥꯏꯕꯗꯨ
ꯑꯗꯨ ꯑꯃꯨꯛ ꯌꯨꯝ ꯌꯧꯔꯛꯄꯗꯁꯨ ꯑꯃꯨꯛ ꯇꯨꯝꯅꯤꯡꯉꯕ ꯉꯔꯥꯡ ꯇꯨꯝꯗꯕ꯭ꯔꯣ
ꯎꯝ ꯇꯨꯝꯃꯦ ꯑꯗꯨ ꯑꯣꯏꯁꯨ
ꯕꯣꯜꯁꯨ ꯌꯦꯡꯉꯝꯃꯣꯏꯅꯦ ꯅꯪꯗꯤ
ꯌꯦꯡꯗꯦ
ꯇꯨꯝꯃꯒ ꯅꯪꯗꯤ ꯇꯨꯝꯕ ꯑꯃꯨꯛ ꯅꯨꯡꯊꯤꯜꯗ ꯑꯃꯨꯛ ꯇꯨꯝꯅꯤꯡ ꯑꯕ
ꯎꯝ ꯐꯥꯏꯟ ꯐꯥꯏꯚ ꯑꯥꯔ ꯑꯩꯅ ꯉꯔꯥꯡ ꯇꯨꯝꯕꯗꯣ ꯍꯣꯏ ꯐꯥꯏꯚ ꯑꯥꯋꯔꯁ ꯑꯣꯏꯔꯝꯒꯅꯤꯗ
ꯅꯨꯡꯗꯥꯡ ꯄꯨꯡ ꯀꯌꯥ ꯗ ꯇꯨꯝꯒꯦ ꯅꯪꯗꯤ
ꯏꯂꯚꯦꯟ ꯀ꯭ꯌꯥꯔꯥ ꯀꯥꯎꯈꯔꯦ
ꯑꯩꯗꯤ ꯅꯨꯡꯇꯤ ꯍꯥꯏꯕ
ꯑꯥ ꯅꯨꯡꯇꯤꯗ
ꯑꯥ
ꯑꯁ ꯑꯗꯨꯗꯤ ꯂꯩꯇꯦꯗ ꯇꯨꯝꯅꯤꯡꯕ ꯃꯇꯝꯗ ꯇꯨꯝꯕꯅꯤ ꯑꯗꯨꯁꯨ ꯊꯦꯡꯕꯅꯤꯅ ꯏꯂꯦꯚꯦꯟ ꯇꯨꯋꯦꯜꯐ ꯋꯥꯟ ꯑꯗꯨꯒꯤ ꯔꯦꯟꯖꯅ ꯂꯩ ꯅꯣꯏꯗꯤ
ꯅꯪꯔꯥ
ꯑꯩꯈꯣꯏꯗꯤ ꯄꯨꯡ ꯑꯅꯤ ꯑꯍꯨꯝꯗ ꯇꯨꯝꯕꯅꯦ
ꯑꯗꯨꯒ ꯍꯧꯒꯠꯄ ꯃꯇꯝꯗꯤ ꯏꯂꯦꯕꯦꯟ ꯇꯨꯋꯦꯐ
ꯑꯥ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
ꯊꯦꯡ ꯇꯨꯝꯅꯤꯅ ꯊꯦꯡꯅ ꯍꯧꯒꯠꯇꯕꯁꯨ ꯌꯥꯗꯕ
ꯎꯝ
ꯅꯪꯗꯤ ꯄꯨꯡ ꯀꯌꯥꯗ ꯍꯧꯒꯠꯂꯤꯕ ꯉꯟꯅ ꯊꯨꯝꯃꯒ ꯉꯟꯅ ꯇꯨꯝꯃ ꯊꯦꯡꯅ ꯍꯧꯒꯠꯄ꯭ꯔꯣ
ꯅꯠꯇꯦ ꯁꯤꯛꯁꯇ ꯍꯧꯒꯠꯄꯅꯤ
ꯍꯥꯥ
ꯍꯥ
ꯁꯤꯛꯁ ꯍꯧꯒꯠꯂꯒ ꯂꯥꯏꯔꯤꯛ ꯄꯕ꯭ꯔꯣ ꯐꯣꯟ ꯃꯦꯠꯄꯔꯣ ꯐꯣꯟꯃꯦꯠ ꯄ꯭ꯔꯣ ꯂꯥꯏꯔꯤꯛ ꯄꯥꯕ꯭ꯔꯕꯥ
ꯐꯣꯟ ꯃꯦꯠꯄꯅꯤ ꯂꯥꯏꯔꯤꯛ ꯄꯥꯗꯦ ꯑꯩꯈꯣꯏꯗꯤ
ꯑꯩꯈꯣꯏꯗꯤ ꯂꯩꯥꯏꯔꯤꯛ ꯄꯥꯗꯦ ꯂꯩꯥꯏꯔꯤꯛ ꯄꯥꯗꯦ
ꯍꯥꯥ
ꯂꯥꯏꯔꯤꯛ ꯌꯥꯝ ꯄꯥꯒꯟꯕꯤ ꯑꯣꯏꯔꯝꯗꯧ ꯃꯥꯜꯂꯤꯅꯦ
ꯆꯥ ꯆꯥ ꯆꯥ ꯀꯔꯤꯔꯣ ꯌꯥꯝ ꯌꯥꯝ ꯅꯣꯛꯅꯤꯡꯕ꯭ꯔꯥ ꯑꯩꯅ ꯑꯗꯨꯃꯥꯏꯅ ꯇꯧꯕꯗꯣ ꯍꯥꯥ
ꯎꯝ ꯑꯩꯅ ꯀꯣꯏꯁꯟ ꯇꯧꯕ
ꯑꯝꯗꯥꯔꯤ ꯄꯥꯔꯣ ꯑꯦꯛꯖꯦꯝ ꯂꯩ ꯍꯥꯏꯔ
ꯍꯝ ꯑꯩꯗꯤ ꯋꯥꯟ ꯃꯣꯔꯅꯤꯡ ꯃꯣꯔꯅꯤꯡꯁꯨ ꯅꯠꯇꯦ ꯈꯔ ꯕꯤꯇꯤꯡ ꯃꯣꯔꯅꯤꯡ ꯑꯥꯐꯇꯔꯅꯨꯟꯗ ꯄ꯭ꯔꯤꯄꯦꯔꯦꯁꯟ ꯇꯧꯔꯒ ꯆꯠꯄꯅꯤ ꯀꯩꯅꯣ ꯀꯃꯥꯏꯅ ꯂꯥꯏꯔꯤꯛ ꯄꯥꯔꯒ ꯑꯦꯛꯖꯥꯝ ꯊꯥꯕ꯭ꯔꯁꯨ ꯈꯪꯗꯦ ꯎꯝ
ꯑꯥ
ꯎꯝ ꯍꯧꯖꯤꯛꯇꯤ ꯐꯖꯅ ꯈꯪꯈ꯭ꯔꯦ ꯅꯪ ꯀꯅꯥꯔꯥ ꯍꯥꯢꯕꯗꯨ
ꯑꯦ ꯍꯝꯍꯝ ꯍꯥꯈ꯭ꯔꯦ ꯍꯥ ꯀꯔꯤꯔꯣ ꯅꯪꯒꯤ ꯃꯈꯣꯡꯁꯦ ꯐꯖꯅ ꯇꯥꯗꯦ ꯑꯥꯗ ꯂꯩ ꯕ꯭ꯔꯣꯟꯁꯦ ꯍꯥ ꯌꯥ ꯇꯥꯕ꯭ꯔꯣ
ꯗꯨ ꯅꯤꯡꯁꯤꯡꯉꯛꯑꯕ ꯑꯃꯨꯛ ꯅꯠꯇꯦ ꯅꯪꯒꯤꯅꯤꯃꯤ ꯀꯣꯡꯗ ꯅꯞꯔꯒ ꯅꯪ ꯉꯥꯡ ꯉꯥꯡꯉꯤꯅꯤ
ꯑꯧ ꯐꯔꯦ ꯑꯗꯨꯗꯤ ꯢꯁ ꯃꯤꯅꯤꯠ ꯑꯃ ꯁꯨꯔꯒ ꯇꯥꯏꯌꯦ ꯇꯥꯏꯌꯦ ꯍꯥꯏꯌꯦ ꯍꯥ ꯑꯗꯨꯕꯨꯔꯣ
ꯎꯝ ꯑꯩ ꯍꯣ